ꯍꯜꯂꯣ ꯅ ꯀꯗꯅ ꯐꯣꯟ ꯆꯒꯦ ꯍꯝ
ꯎ
ꯀꯔꯤ ꯏꯟꯁꯥꯡ ꯊꯣꯡꯉꯕ ꯑ ꯁꯤ ꯑꯩꯈꯣꯏ ꯁꯧ꯭ꯔꯤ ꯊꯣꯉꯝꯃꯦ ꯉꯔꯥꯡꯅ ꯉꯈꯥ ꯊꯣꯡꯉꯦ ꯀꯉꯧꯒꯗꯧꯅꯦ ꯉꯧꯔꯏꯁꯦ ꯏꯇꯩꯩꯅ
ꯊꯉ
ꯂꯑꯣ ꯈꯔ ꯄꯔꯦ ꯆꯑꯦꯝ ꯊꯣꯛꯄ ꯑꯣ ꯂꯥꯛꯣꯟ ꯄꯩꯁꯥ ꯌꯥꯎꯗ ꯆꯂꯦ ꯏꯁꯀꯨꯜ ꯏ ꯃꯗꯤ ꯃꯒ ꯑꯩ
ꯑꯃꯨꯛꯛꯇ ꯆꯔꯈꯤ
ꯎꯕꯗ
ꯍꯗ ꯂꯩꯦ
ꯎꯝ ꯅꯨꯡꯉꯥꯏꯔꯦ ꯀꯩꯝ ꯆꯠꯇ꯭ꯔꯦ
ꯆꯦ
ꯑ ꯐꯅꯗꯤ ꯀꯨꯏꯔꯛꯑꯦ ꯑꯗꯨꯃꯥꯏꯅ ꯇꯧꯔꯗꯤ ꯔꯔꯃꯥꯏꯔꯤ ꯑꯗꯨꯝ ꯅꯕꯨꯒ ꯑꯇꯩ ꯑꯗꯩ ꯊꯤꯔ ꯆꯠ ꯌꯥꯏꯅꯤ ꯍꯥꯏꯔ ꯁꯔꯀꯅꯤ
ꯖ ꯀꯥꯏꯗ ꯂꯧ ꯍꯥꯏ
ꯑꯦꯦꯝꯕꯤ ꯍꯣꯏꯒꯤ ꯌꯨꯝ ꯁꯥꯕꯒꯤꯗꯣ ꯑꯗꯨꯗꯣ ꯃꯤꯡꯗ ꯌꯨꯝ ꯁꯥꯔ ꯂꯧꯏꯦ ꯍꯥꯏ
ꯊ
ꯏꯃꯥꯒꯤ ꯃꯤꯡꯗ ꯌꯨꯝꯁꯔꯣꯜ ꯂꯧꯒꯦ ꯍꯥꯏꯔꯌꯦ
ꯏ ꯀꯅꯥꯅ ꯌꯥꯗꯣꯏꯕꯗꯨꯅ ꯑꯌꯥꯝꯕ ꯀꯅꯥ ꯄꯤꯗꯣꯏꯕ ꯏꯁ ꯌꯥꯔꯣꯏ ꯍꯥꯏꯌꯨ ꯍꯌꯦꯡꯋꯥꯏ ꯑꯃꯨꯛ ꯄꯕꯨꯡꯉꯣꯏꯗ ꯂꯧꯕ ꯌꯥꯅꯤ ꯀꯩꯅꯣ ꯌꯥꯔ ꯑꯣꯏ ꯍꯥꯏꯌꯨ ꯐꯠꯇꯦ ꯍꯥꯏꯒꯦ ꯍꯥꯏꯁꯤꯅ ꯑꯗꯨꯝꯗꯤ ꯌꯥꯔꯣꯏ ꯑꯗꯨꯝ ꯌꯦꯛ ꯀꯩꯅꯣ ꯃꯥꯅ ꯁꯨꯝ ꯌꯥꯝꯅ ꯀꯩꯅꯣꯝ ꯇꯧꯁꯤꯜꯂꯛꯏꯁꯦ ꯀꯩꯒꯤꯅꯣ ꯑꯩ ꯈꯣꯏꯗꯣꯛ ꯄ ꯑꯗꯨꯝ ꯁꯥꯎꯅꯤꯡꯉꯦꯗꯩ ꯌꯥꯔꯣꯏ ꯍꯥꯏ ꯁꯨꯡ ꯌꯥ ꯌꯥꯔꯣꯏ ꯍꯥꯏ ꯃꯥꯏ ꯃꯌꯨꯝ ꯌꯣꯟꯊꯣꯛ ꯏꯪꯈꯣꯜ ꯗꯣ ꯊꯣꯛꯈꯥꯨꯏ ꯊꯝ ꯊꯨꯡꯅ ꯌꯥꯕꯚꯥꯏ ꯌꯥꯝ ꯌꯥꯝ ꯌꯥꯝ ꯀꯣꯛ ꯎꯠꯆꯔꯛꯦ ꯑꯩ ꯌꯥꯝ ꯀꯣꯛ ꯎꯠꯆꯔꯛꯦ ꯃꯥꯅ ꯃꯣꯏ ꯌꯥꯝ ꯍꯦꯟꯖꯤꯜꯂꯛꯏꯁꯦ ꯀꯩꯒꯤꯅꯣꯕ ꯄꯩꯁꯥ ꯈꯪꯗꯣꯏꯅꯤ ꯀꯅꯤ ꯁꯨꯝ ꯄꯥꯟ ꯄꯥꯝꯗꯦ
ꯅꯨꯡꯉꯥꯏꯕꯅ ꯂꯣꯏꯔꯦ
ꯑꯗꯨ ꯇꯧꯔꯒ ꯂꯨꯄꯥ ꯂꯥꯛꯑ ꯑꯃ ꯐꯪꯉꯤ ꯁꯨꯝ ꯄꯥꯝ ꯄꯥꯝꯗꯦ
ꯌꯥꯗꯦ ꯌꯥꯗꯦ
ꯁꯤ ꯌꯥꯝꯅ ꯍꯩꯅ ꯁꯤꯅ ꯕꯤꯗꯨꯅ ꯈꯩꯄꯥ ꯁꯥꯔꯛꯇꯨꯕ ꯑꯩ ꯂꯣꯏ ꯎꯔꯕꯅꯦ ꯇꯧꯅꯤꯡ ꯇꯧꯁꯤꯅꯨ ꯑꯩ ꯃꯊꯟꯇ ꯇꯥꯍꯧꯁꯤ ꯇꯥꯍꯧꯁꯤꯣꯏꯅꯨ ꯑꯩ ꯍꯥꯏꯈꯤ ꯑꯩ ꯍꯥꯏꯁꯦ ꯈꯣꯡꯐꯝ ꯑꯗꯣ ꯅꯣꯏ ꯑꯍꯨꯝ ꯄꯨꯂꯞ ꯃꯥꯟꯅꯔ ꯂꯦꯞꯄꯨ ꯃꯥ ꯃꯊꯟꯪ ꯇꯥꯖꯅꯤ ꯍꯌꯦꯡꯋꯥꯏ ꯁꯦꯕꯥ ꯁꯦꯕꯤ ꯑꯗꯨꯝ ꯇꯧꯖꯔꯅꯤ ꯍꯣꯏ ꯑꯩ ꯀꯔꯤꯝ ꯍꯥꯏꯔꯣꯏ ꯑꯩꯁꯨ ꯌꯥꯝ ꯅꯨꯡꯁꯤꯔꯛꯇ꯭ꯔꯦ ꯃꯣꯏ ꯌꯥꯝ ꯍꯦꯟꯖꯤꯟꯅꯔꯛꯑꯅꯤ
ꯈꯪꯗꯦꯗ ꯒ꯭ꯌꯥꯟ ꯑꯃ ꯇꯥꯟꯗꯦꯗ ꯌꯨꯝꯅꯦꯗꯅ ꯂꯩꯅꯤꯡꯉꯒ ꯄꯣꯛꯇꯦꯗ
ꯇꯟꯗꯨꯗ ꯑꯩ ꯀꯔꯤꯒꯤꯅꯣ ꯃꯥꯅ ꯌꯥꯝ ꯍꯟꯊꯕꯁꯦ ꯀꯩꯅꯣꯝ ꯇꯧꯈꯠꯂꯛꯏꯁꯤꯕꯨ
ꯍꯣꯏ ꯃꯥꯖꯣ ꯍꯥꯏꯔꯦ ꯃꯣꯏ ꯑ ꯋꯥꯈꯟꯖꯦ ꯆ ꯅꯨꯡꯉꯥꯏꯕ ꯏꯇꯍꯁꯨ ꯑꯩꯉꯣꯟꯗ
ꯇ ꯌꯥꯎ ꯀꯅꯥꯅꯣ
ꯑꯃ ꯑꯗꯒꯤ ꯑꯗꯨꯝꯠꯊꯣꯛꯄ ꯑꯗꯨꯝ ꯎꯠꯊꯣꯛꯄ ꯠꯇꯅ ꯑꯩꯅ ꯍꯥꯏꯗꯤ ꯐꯠꯇ꯭ꯔꯦ ꯌꯥꯔꯦ ꯐꯠꯇ꯭ꯔꯦ ꯑꯗꯨ ꯌꯣꯛꯑꯗꯤ ꯐꯖꯅ ꯃꯆꯥ ꯁꯪꯅ ꯑꯗꯨꯝ ꯌꯣ ꯈꯔ ꯐꯥꯗꯣꯛꯄ ꯇꯝꯃꯣ ꯍꯥꯏꯕ ꯑꯩꯅ ꯍꯥꯏꯁꯦ ꯑꯗꯨꯝ ꯃꯆꯤꯟꯟꯅ ꯉꯥꯡꯈꯦ ꯑꯗꯨꯝ ꯈꯨꯗꯤꯡꯃꯛ ꯋꯥꯔꯤꯔꯤ ꯂꯩꯔꯒ ꯍꯥꯏꯕ ꯑꯩꯅ ꯍꯥꯏꯁꯦ
ꯏꯟꯅꯔ ꯇꯃꯅꯤꯔꯤꯅꯣ
ꯑꯗꯨ ꯑꯗꯨ ꯇꯧꯋꯦ ꯀꯥ ꯇꯧꯔꯦꯒ ꯃꯤ ꯈꯨꯗꯤꯡꯒꯤꯒꯤ ꯇꯧꯔꯅꯤ ꯑꯗꯩ ꯑꯩꯈꯣꯏꯗ ꯑꯣꯏꯔꯣ ꯑꯩꯉꯣꯟꯗꯨꯗ ꯑꯗꯨ ꯇꯧꯋꯦꯔ ꯇꯧꯒꯦꯔ ꯃꯆꯥꯁꯦ ꯑꯩꯅ ꯏꯃꯩ ꯌꯥꯔꯦ ꯅꯨꯡꯁꯤꯗꯨ ꯈꯔ ꯄꯨꯛꯆꯦꯟꯗꯨ ꯆꯥꯎꯊꯣꯛꯄꯗꯕ ꯑꯩꯈꯣꯏꯅ ꯐꯕ ꯐꯅ ꯐꯪꯗꯣꯏꯅꯦ ꯇꯧꯔꯅꯃꯤꯆꯦꯗ ꯏꯁꯅꯨꯁꯨꯨꯡ ꯍꯥꯏꯥꯏ ꯍꯜꯂꯤꯦ ꯃ ꯊꯁꯟ ꯖꯒꯥ ꯆꯕ
ꯇꯧꯔꯤ ꯀꯩꯗꯔꯔꯤꯅꯤ ꯅ ꯀꯣꯛꯇꯨ ꯆꯥꯛꯂꯅꯤꯅꯦ ꯂꯣꯏꯅ
ꯑꯗꯩ ꯑꯗꯩꯁꯨ ꯃꯥꯡ ꯃꯥꯡ ꯃꯤꯅ ꯄꯣꯠ ꯆꯩꯩ ꯂꯩꯔꯦ ꯈꯣꯠꯂꯦ ꯑꯗꯨꯃꯥꯏꯅ ꯂꯩꯔꯦ ꯑꯗꯨ ꯂꯩꯔ ꯈꯣꯠꯂ ꯌꯥꯔꯦ ꯈꯔ ꯃꯇꯝ ꯈꯔ ꯂꯩꯃꯤꯟꯅꯕꯗ ꯈꯔ ꯈꯨꯆꯦꯟꯅ ꯆꯥꯎꯊꯣꯛꯄꯗꯣ ꯂꯩꯒ ꯂꯩꯃꯤꯟꯅꯔꯒ ꯃꯤꯗꯨꯁꯨ ꯐꯖꯅ ꯉꯥꯟꯅꯗꯕꯗꯨꯣ ꯄꯥ
ꯎꯝ
ꯅ ꯃꯤꯅꯁꯨ ꯐꯖꯅ ꯉꯥꯡꯅꯤꯡꯩꯗꯕꯗꯣ ꯐꯔꯤꯕ꯭ꯔꯕ ꯌꯥꯅꯤ ꯆꯦꯅ ꯈꯜꯂꯁꯨ
ꯃꯥꯒꯤꯅꯦ ꯑꯗꯨꯝꯕ ꯑꯃꯁꯨ ꯂꯩꯕꯅꯦꯕ ꯍꯥꯟꯗꯇꯩꯁꯨꯅꯦ ꯑꯗꯨꯗ ꯑꯩꯅ ꯁꯥꯎꯅꯤꯡꯉꯤꯁꯦ
ꯃꯣꯡ ꯐꯠꯇꯕ ꯃꯥꯟꯕ ꯑꯃ ꯂꯩꯔꯕ ꯑꯩ ꯈꯣꯏꯗꯧ ꯐꯥꯎꯅꯤꯡꯉꯦꯕ
ꯍꯥꯏ ꯍꯧꯥꯎꯔꯛꯀꯅꯦꯕ ꯑꯗꯩ
ꯑꯩꯅ ꯉꯥꯡꯉꯤ ꯑꯩꯅ ꯉꯥꯡꯉꯤꯅꯦ ꯑꯗꯨꯗꯤ ꯌꯥꯗꯕ ꯑꯗꯨꯗꯗꯒꯤ ꯏꯆꯥ ꯅꯨꯄꯥꯁꯤꯅ ꯂꯣꯏꯔꯦ ꯉꯔꯥꯡꯒꯗꯤꯅ ꯂꯣꯏꯔꯦ ꯑꯩꯈꯣꯏꯒꯤ ꯌꯨꯝꯒ ꯄꯥꯜꯂꯀꯥꯟꯗꯗꯤ ꯌꯨꯝꯗꯨꯗ ꯆꯪꯉꯀ ꯈꯪꯃꯟ ꯇꯥꯕꯩ ꯋꯥꯠ ꯂꯩꯇꯦꯗꯤ ꯀꯥꯟꯁꯤꯗꯤ ꯅꯨꯄꯥꯗꯗꯤ ꯂꯣꯏꯔꯦ ꯃꯣꯏꯅ ꯄꯥꯝꯃꯤꯁꯤꯅ ꯏ ꯀꯍ ꯄꯥꯟꯅ ꯑꯗꯨꯅ ꯇꯧꯔ ꯁꯦꯝꯅꯔ ꯑꯗꯨꯅꯤ ꯃꯣꯏ ꯄꯅꯤꯖ ꯃꯤꯅ ꯂꯩꯣ ꯂꯩꯌꯣ ꯂꯩꯌꯣꯅ ꯅꯤꯡꯇꯝꯅ ꯂꯩꯉꯣꯅ ꯑꯩꯈꯣꯏꯅ ꯅꯨꯝ ꯄꯥꯉ ꯆꯤꯉ ꯑꯗꯨꯗꯨꯛ ꯂꯣꯏꯔꯦ
ꯀꯔꯤ
ꯃꯤꯅ ꯂꯩꯒꯣ ꯂꯩꯒꯣ
ꯑꯗꯨ ꯂꯧꯕ ꯌꯥꯗꯦ ꯏꯕꯦꯝꯅ ꯍꯌꯦꯡꯋꯥꯏ
ꯔ ꯋꯥꯔ ꯅꯁꯤ ꯈꯥꯕ ꯍꯥꯏ ꯇ
ꯃꯥꯒꯤꯅ ꯑꯗꯨꯃꯥꯏꯅ ꯍꯥꯏꯕꯅꯤꯅ ꯑꯩꯒꯤꯗꯤ ꯃꯇꯝꯗꯨꯗꯤ ꯃꯥꯅ ꯐꯥꯊꯕꯤꯔꯛꯇꯕꯩꯅꯤ ꯅꯠꯇ꯭ꯔꯥ ꯃꯥ ꯑꯗꯨꯝ ꯍꯥꯏꯗ꯭ꯔꯥ ꯃꯥ ꯍꯧꯖꯤ ꯇꯁ ꯑꯗꯨꯗ ꯍꯥꯏꯗꯤ ꯅꯨꯡꯁꯤꯔꯛꯑꯦꯅ ꯅꯨꯡꯁꯤꯔꯛꯑꯦ ꯍꯧꯖꯤꯛꯇꯤ
ꯀꯩ ꯇꯧ ꯈꯅꯩꯅꯦ ꯂꯧꯗꯦ
ꯑꯗꯨꯅꯦꯃꯁꯤꯅ ꯅꯨꯡꯁꯤꯔꯛꯑꯦ ꯀꯞꯄꯦ ꯄꯥꯝꯃꯛꯑꯦ ꯍꯥꯟꯅꯗꯤꯩꯅ ꯇꯧꯈ꯭ꯔꯣ ꯈꯣꯠꯈ꯭ꯔꯣ ꯐꯔꯦ ꯑꯗꯨꯅ ꯑꯗꯨꯣ ꯐꯔꯗꯤ ꯈꯣꯠꯂꯗꯤ ꯑꯗꯨꯝ ꯇꯧꯏ ꯍꯥꯏꯕ ꯑꯗꯨꯁꯨ ꯒꯣꯔꯃꯦꯟꯅ ꯏꯁꯩ ꯀꯌꯥꯝ ꯍꯥꯡꯝꯅꯣ ꯎ ꯃꯒꯥꯥꯗꯒ ꯁꯅꯤ ꯃꯤꯗꯥꯗꯤꯌꯥꯅ
ꯑꯦ ꯑꯉꯥꯡꯅꯦꯅ ꯃꯔꯝꯗ ꯊꯛꯁꯤ ꯈꯥꯁꯤ ꯃꯔꯑꯣꯝ ꯅꯥꯏꯗꯣꯏꯕ ꯑꯉꯥꯡꯗꯣ ꯏꯁꯀꯥꯜꯆꯒꯦ ꯉꯁꯤ ꯏꯁꯀꯜꯟꯖꯒꯦꯦ ꯦꯔꯤ ꯦꯔꯤ ꯇꯛꯇꯅ ꯆꯠꯄ ꯑꯩꯅ ꯌꯥꯏ ꯌꯥꯏ ꯈꯪꯗꯅ ꯄꯤ ꯄ ꯈꯪꯕꯩ ꯅꯠꯇ꯭ꯔ ꯃꯥꯅꯗꯩꯗꯣ ꯄꯤꯕ ꯃꯥꯅ ꯈꯔ ꯇꯧꯔꯒ ꯃꯥꯅ ꯈꯤꯇꯪ ꯉꯥꯏ ꯇꯧꯗ ꯄꯤꯅ ꯑꯈꯥꯡ ꯑꯣꯏꯔꯤꯩ ꯃꯇꯩꯗꯣ ꯆꯥꯛꯁꯨ ꯆꯥꯗꯕꯗ ꯂꯩꯔꯤ ꯌꯥ ꯉꯥꯡꯒ ꯑꯗꯩ ꯑꯃꯨꯛ ꯊꯦꯝꯃꯦ ꯃꯥꯅ ꯅꯪꯗꯅ ꯑꯗꯒꯤꯗꯤ ꯕꯕꯥꯅ ꯂꯨꯍꯣꯡꯕ ꯆꯠꯂꯦ ꯋꯥꯏꯊꯤꯡꯁꯦ ꯑꯃꯨꯛ ꯇꯥꯔꯦ ꯃꯥꯅ ꯀ ꯄꯨꯠꯂꯥꯎ ꯂꯥꯎꯗꯅ ꯁꯥꯇꯅ ꯇꯧꯗꯅ ꯇꯧ ꯂꯩꯔꯦ ꯑꯩꯅ ꯑꯩꯉ ꯇꯧꯕꯅ ꯑꯗꯨꯃꯥꯏꯅ ꯏꯃꯥꯗ ꯄꯩꯁꯥ ꯄꯥꯏꯗꯕꯒꯤꯅꯤ ꯀꯥꯏꯗ ꯂꯧꯗ ꯑꯦ ꯕꯕꯥꯗ ꯊꯕꯛ ꯆꯗ꯭ꯔꯤꯗꯤ ꯀꯨꯏꯗꯕ ꯅꯠꯇ꯭ꯔꯣ ꯅꯪꯅ ꯍꯥꯏꯔꯦ ꯑꯗꯨꯒ ꯅꯪ ꯍꯥꯏꯔꯛ ꯀꯩꯅꯣ ꯅꯪ ꯌꯥꯔ ꯀꯣ ꯅꯪ ꯀꯔꯤ ꯑꯣꯏꯔꯤꯒꯦ ꯏꯁ ꯑꯩ ꯌꯥꯏꯗꯨꯅꯦ ꯌꯨꯝ ꯄꯥꯜꯂꯀꯥꯟꯗ ꯃꯥꯁ ꯆꯪꯍꯟꯕꯩ ꯋꯥꯔꯗꯤ ꯃꯥꯅ ꯆꯨꯝꯅ ꯇꯧꯔꯒꯅꯤ ꯏꯆꯦꯅꯦ ꯑꯗꯨ ꯌꯦꯅ ꯇꯧꯔꯛꯒꯅꯤ ꯍꯥꯏꯕꯁꯨ ꯇꯥꯛꯑꯦ ꯊꯥꯖꯗꯦ ꯑꯩꯉꯣꯟꯗ ꯑꯗꯨ ꯑꯩꯈꯣꯏ ꯃꯥꯗꯨꯅ ꯇꯨꯃꯤꯟꯅ ꯇꯥꯔꯒꯅꯦ ꯍꯥꯏꯟꯊꯕ ꯑꯃ ꯌꯥꯎꯗꯔꯤ ꯣꯏ ꯅꯪ ꯈꯟꯊꯔꯛꯑꯣꯏꯌꯦ ꯑꯩꯉꯣꯟꯗ ꯑꯉꯥꯡꯗꯨꯅ ꯈꯨꯗꯣꯡꯝꯁꯤꯡ ꯃꯃꯤ ꯃꯅꯥ ꯂꯪꯊꯣꯛꯑꯒ ꯑꯩꯉꯣꯟꯗ ꯍꯥꯞꯠꯇꯣꯂꯣꯑꯣ ꯐꯛ ꯇꯧꯗꯅ ꯉꯥꯡꯕ ꯋꯥꯉꯥꯡ ꯁꯥꯉꯥꯡꯗꯨꯕꯨ ꯑꯗꯨꯗꯤ ꯑꯩꯁꯨ ꯁꯥꯎꯅꯤꯡꯗꯅ ꯍꯧꯒꯠꯂꯦꯗꯤ ꯌꯦꯡꯉꯣ ꯑꯍꯥꯎ ꯀꯨꯏꯔꯦꯅ ꯑꯩꯁꯦ ꯏꯇꯥꯅꯤꯅ ꯉꯔꯥꯡ ꯂꯨꯄꯥ ꯆꯥꯝꯃ ꯌꯦꯟ ꯂꯩꯔꯦ
ꯂꯩꯦꯕ ꯅꯪ ꯃꯪ ꯃ ꯆꯥꯔꯦ ꯑꯗꯨꯒ ꯑꯗꯨꯃꯥꯏꯅ ꯇꯧꯔ ꯑꯩ ꯊꯒꯠꯂꯒꯪꯉꯦ ꯑꯗꯨꯒ ꯑꯉꯥꯡ ꯅꯨ ꯆꯥꯛ ꯆꯥꯗ ꯑꯗꯨꯝꯥꯛ ꯆ ꯆꯥꯛ ꯆ ꯀꯨꯏꯔꯦꯕ
ꯊꯣꯏꯗꯧꯗꯣ ꯊꯪꯅꯤꯡꯑ ꯑꯗꯨꯒ ꯅꯪꯅ ꯑꯆꯥꯃꯤꯅꯅꯦ ꯑꯗꯨꯃꯥꯏꯅ ꯑꯩꯅ ꯉ ꯁꯥꯏ ꯍꯥꯏꯕꯅꯤꯅ ꯁꯥꯎꯔꯤ ꯃꯥꯅ ꯐꯃ ꯁꯥꯎ ꯑꯩ ꯄꯦꯟꯗꯕꯗꯤ ꯐꯍꯧꯗ ꯌꯥꯗꯦ
ꯐꯪꯗ꯭ꯔꯦ ꯂꯩ ꯑꯩ ꯒ
ꯎꯝ ꯋꯥ ꯈꯥꯏ ꯑꯔꯝꯗ ꯈꯜ ꯑꯔꯝꯗꯔ
ꯅꯨꯡꯁꯥ ꯅꯨꯡꯁꯥꯏ ꯀꯩꯣ ꯇꯥꯏꯔꯦ ꯃꯥ ꯋꯥꯔꯦꯅ ꯃꯥꯒꯤ ꯑꯋꯥꯕ ꯎꯔꯁꯨꯅꯦ ꯃꯥꯅ ꯇꯧꯔꯤꯕ ꯃꯑꯣꯡꯗ ꯅꯤꯌꯝꯁꯨ ꯌꯥꯔꯛꯇꯕꯅꯤꯅ ꯁꯥꯎꯅꯤꯡꯉꯛꯑꯦꯕ ꯁꯣꯏꯕ ꯑꯗꯨꯝ ꯌꯥꯎꯕꯅꯤꯅ ꯌꯥ ꯑꯩ ꯌꯥꯏ ꯅꯤꯌꯝ ꯋꯥꯅꯤꯌꯝ ꯀꯌꯦꯕ
ꯊꯛꯁꯤꯒꯁꯤ ꯅ ꯗꯣ ꯑꯩꯅ ꯍꯥꯏꯗꯤ ꯃꯉꯣꯟꯗ ꯗ ꯊꯛꯒꯁꯤ ꯅꯥꯔꯦꯛꯇꯕꯗꯨꯣ ꯏꯃꯥꯗ ꯊꯛꯤ ꯈꯁꯤꯅꯥ ꯍꯦꯛꯇꯕ ꯏꯆꯤꯟꯅꯥꯎ ꯑꯣꯏꯕ ꯑꯩꯈꯣꯏꯅ ꯃꯊꯛ ꯊꯪꯕꯅꯤꯅꯦ ꯀꯩꯝ ꯈꯪꯅꯤꯅ ꯑꯩꯈꯣꯏꯗ ꯉꯝ ꯊꯣꯛꯇꯕ꯭ꯔꯣ ꯑꯗꯨ ꯃꯥꯅ ꯑꯣꯏꯅ ꯑꯣꯟꯁꯤꯜꯂꯒ ꯃꯥꯒꯤꯗꯃꯛꯇ ꯇꯧꯔꯤꯗꯣ ꯑꯩꯈꯣꯏꯗ ꯑꯣꯏꯅ ꯑꯣꯟꯁꯤꯜꯂꯦꯕ ꯀꯥꯈꯠꯂꯦꯕ ꯃꯆꯥꯅꯨꯄꯥꯗ ꯆꯠꯈ ꯆꯠꯈ꯭ꯔꯂ ꯆꯠꯈ꯭ꯔꯦ ꯉꯝꯗꯅ ꯆꯠꯈ꯭ꯔꯦꯗꯅ ꯁꯞꯇ꯭ꯔ ꯇꯧꯗꯅ
ꯑꯩ ꯐꯅꯕꯒ ꯀꯔꯤꯝ ꯍꯥꯏꯅꯤꯡꯗꯦ ꯁꯨꯡꯂꯧ ꯂꯧꯗꯦ ꯑꯃ ꯐꯪꯉꯤ ꯑꯗꯨꯝ ꯌꯦꯡꯉꯣ ꯐꯃꯨꯡ ꯑꯗꯨꯝ ꯂꯩ ꯀꯔꯤ ꯍꯥꯏꯅꯣ ꯒꯌꯥꯟ ꯑꯝ ꯇꯥꯗꯦ
ꯑꯣꯖꯥ ꯅꯤꯔꯟꯖꯨ ꯅꯪ ꯐꯅꯕ ꯅꯪ ꯄꯩꯁꯥ ꯄꯥꯏꯅꯕ ꯅꯪ ꯅꯨꯡꯉꯥꯏ
ꯑꯗꯨꯕꯨ ꯍꯧꯖꯤꯛꯄꯨ ꯑꯉꯥꯡ ꯃꯆꯥ ꯑꯉꯥꯡ ꯃꯆꯥ ꯁꯥꯗꯅ ꯌꯦꯡꯉꯣ ꯇꯧꯔꯤꯁꯦ
ꯃꯤꯒꯔꯒ ꯀꯩꯝ ꯈꯟꯅꯨ ꯅꯁꯥꯒꯤ ꯅꯁꯥꯒꯤ ꯈꯛꯇ ꯈꯜꯂꯣ ꯍꯧꯖꯤꯛꯀꯤ ꯃꯇꯝꯗ ꯅꯪ ꯄꯩꯁꯥ ꯄꯥꯏꯍꯧꯔ ꯂꯣꯏꯔꯦ ꯅꯪ ꯅꯨꯡꯉꯥꯏꯍꯧꯕ ꯑꯗꯨꯒ ꯈꯟꯇ ꯈꯂ ꯃꯤ ꯈꯜꯂꯨꯅꯨ ꯀꯩꯝ ꯀꯅꯥꯗꯕꯅꯤ
ꯑꯣ ꯑꯩ ꯍꯥꯏꯖꯤꯅꯤ ꯃꯣꯏꯅ ꯍꯥꯏꯕ ꯑꯃ ꯑꯃ ꯂꯧꯔꯨꯅꯨ ꯇꯥꯕ꯭ꯔꯥ
ꯇꯥꯏ ꯇꯥꯏ
ꯐꯠꯅ ꯍꯥꯏꯕꯩ ꯋꯥꯅꯤ ꯑꯋꯥꯕ ꯃꯌꯥꯝ ꯂꯩꯔꯁꯨ ꯄꯩꯁꯥ ꯃꯌꯥꯝ ꯄꯥꯏꯔꯣꯏ ꯑꯃ ꯑꯃ ꯇꯧꯒꯦꯔꯥ ꯈꯦꯠꯅ ꯒꯔꯖꯥꯅꯤ ꯂꯝꯕꯤ ꯑꯅꯤꯁꯦ ꯑꯃꯗ ꯌꯥꯝ ꯅꯨꯡꯉꯥꯏꯕ ꯂꯝꯕꯤ ꯑꯣꯏꯔꯁꯨ ꯄꯩꯁꯥ ꯌꯥꯝ ꯂꯥꯏꯔꯕ ꯑꯣꯏꯔꯁꯨ ꯈꯦꯠꯅꯩ ꯑꯩ ꯑꯩ ꯂꯝꯕꯤ ꯆꯠꯀꯗꯧꯔꯤꯕ ꯑꯅꯤꯗꯨꯗꯤ ꯑꯗꯨꯝ ꯆꯠꯇꯧ ꯂꯩꯔꯦ ꯂꯝꯕꯤꯅꯤ ꯍꯣꯕꯦ ꯍꯣꯕꯦ ꯆꯠꯂꯣꯏꯁꯨ ꯃꯣꯏꯅ ꯍꯥꯏꯅꯤꯡꯕ ꯍꯥꯏꯁꯅ
ꯅꯨꯡꯉꯥꯏꯕ ꯁꯔꯤ ꯀꯥꯅ ꯀꯥꯏ
ꯗꯕꯩꯅꯤ ꯃꯇꯝꯗꯨꯗꯤ ꯀꯞ ꯋꯥꯍꯧꯗꯣꯔꯤꯁꯦ ꯃꯥꯅ ꯍꯦꯟꯅ ꯋꯥꯗꯣꯏꯅꯤ ꯃꯥꯒꯤꯗꯃꯛꯅꯦ ꯑꯩꯅ ꯈꯟꯕꯤꯔꯤꯁꯤꯅ ꯈꯟꯗꯦ ꯅꯪꯒꯤꯗꯤ ꯑꯗꯨꯗ ꯇꯧꯈꯤꯕꯗ ꯅꯪ ꯍꯦꯟꯅ ꯐꯈꯤꯕ ꯌꯥꯏ ꯐꯠꯇꯕ ꯌꯥꯏ ꯑꯗꯨ ꯑꯗꯨ ꯆꯠꯅꯈꯤꯅꯤ ꯃꯥꯒꯤꯅꯤ ꯃꯥꯒꯤꯅꯤ ꯎꯝ ꯃꯥꯒꯤꯅꯤ ꯃꯥꯅ ꯌꯥꯝꯅ ꯀꯩꯅꯣ ꯃꯄꯥ ꯇꯧꯍꯟꯅꯤꯡꯉꯤꯁꯤ ꯀꯔꯤꯒꯤꯅꯣ ꯍꯥꯏꯕꯅꯤꯗ ꯃꯀꯣꯛꯁꯦ ꯑꯗꯨ ꯌꯥꯝ ꯌꯥꯎꯗ꯭ꯔꯤꯁꯤꯕꯨ
ꯃꯤꯅ ꯀꯔꯤ ꯉꯥꯡꯅꯒꯤꯗꯒꯦꯅ ꯑꯩ ꯊꯥ ꯄꯥꯏꯔꯝꯃꯗꯤ ꯈꯟꯗꯦ
ꯄꯥꯝꯖꯩꯃꯥ ꯃꯥ ꯍꯦꯛꯇ ꯃꯅꯨꯡ ꯊꯤꯠꯅ ꯂꯣꯏ ꯈꯪꯉꯕ ꯍꯦꯛꯇ ꯀꯩꯅꯣ ꯇꯧꯔꯒ ꯈꯪꯉꯕꯗ ꯇꯥꯏꯞ ꯇꯧꯋꯦ ꯌꯥꯝ ꯈꯪꯉꯕꯗ ꯍꯦꯟꯖꯤꯟ ꯑꯃ ꯌꯥꯎꯕꯅꯤ ꯉꯥꯏꯈꯣ ꯊꯝꯃ ꯑꯃꯨꯛ ꯇꯧꯔꯛꯀꯦ
ꯑꯣ